ꯑꯣꯣ ꯑꯁꯨꯃꯥꯏꯅ ꯃꯨꯊꯣꯛꯈ꯭ꯔꯤꯕꯃꯤꯅꯦ ꯍꯧꯖꯤꯛꯀꯤꯗꯣ
ꯃꯨꯠꯀꯅꯤ ꯃꯨꯠꯀꯅꯤ ꯃꯧ ꯐꯠꯇꯦ ꯆꯞ ꯃꯥꯟꯅꯩ ꯃꯄꯨꯒ ꯆꯞ ꯃꯥꯟꯅꯩ
ꯀꯔꯤ ꯐꯠꯇꯦ ꯃꯧ ꯐꯠꯇꯦꯕ ꯀꯩꯅꯣ ꯃꯧ ꯐꯠꯇꯦꯗꯤ ꯀꯩꯅꯣ
ꯃꯕꯨꯛ ꯐꯠꯇꯦ ꯍꯥꯏꯕ
ꯀꯅꯥꯅꯣ
ꯑ
ꯑꯩꯁꯦ ꯑꯩꯅ ꯀꯩꯗꯧꯔꯕ ꯅꯉꯣꯟꯗ ꯑꯩꯅ ꯀꯔꯤ ꯂꯥꯥꯟ ꯈꯦꯗꯅ
ꯅꯪꯒ ꯅꯪꯒꯤ ꯃꯩꯒ ꯅꯪꯒꯤ ꯑꯀꯣꯏꯕꯗ ꯂꯩꯔꯤꯕ ꯃꯃ ꯂꯣꯏꯅꯃꯛ ꯅꯪꯒ ꯆ ꯃꯅ ꯀꯠꯇꯕ
ꯈꯪꯖꯗꯦ ꯇꯧꯔꯤꯁꯦ ꯑꯗꯨꯅꯦ ꯍꯧꯖꯤꯛꯀꯥꯟꯁꯦꯀꯣ ꯂ ꯎꯧꯕꯁꯦꯁꯨ ꯌꯥꯝ ꯆꯪꯉꯦ ꯍꯥꯏꯕ ꯑꯗꯨꯅ ꯑꯩꯅ ꯁꯤꯗ ꯍꯥꯏꯈꯤꯕꯗꯣ ꯂꯧ ꯎꯕꯁꯦ ꯍꯣꯏ ꯂꯧ ꯄꯩꯁꯥ ꯌꯥꯝ ꯆꯪꯉꯅꯤ ꯅꯪꯒꯤ ꯂꯧ ꯂꯣꯏꯔꯛꯄꯩ ꯄꯩꯁꯥꯗꯨꯅ ꯄꯩꯁꯥ ꯇꯨꯡꯖꯂ ꯊꯝꯃꯦꯗꯅꯀꯣ ꯂꯧꯁꯦ ꯑꯗꯨꯝ ꯂꯨꯄꯥ ꯂꯤꯁꯤꯡ ꯀꯨꯟ ꯀꯨꯊ꯭ꯔꯥ ꯆꯦꯝꯕꯅꯦꯕ ꯂꯧ ꯎꯕ ꯍꯥꯏꯁꯦ ꯐꯧꯗꯨꯅ ꯂꯩꯕꯗ ꯑꯥ ꯌꯧꯈ꯭ꯔꯦ ꯐꯧ ꯑꯃꯗꯀꯣ ꯁꯪꯉꯝꯗ ꯁꯤꯖꯤꯛ ꯐꯧꯁꯤ ꯕꯦꯦꯛ ꯦꯛ ꯂꯧꯗꯣꯏꯅꯦꯕ ꯁꯤ ꯀꯩꯅꯣꯁꯤ ꯍꯜ ꯂꯥꯛꯄ ꯍꯣꯏ ꯍꯥꯏꯕ꯭ꯔꯤꯠꯁꯦ ꯍꯥꯏꯁ ꯕꯒ ꯑꯃꯗ ꯑꯗꯨꯝ ꯍꯣꯏ ꯊꯥꯏꯅ ꯄꯤꯔꯝꯕꯗꯨ ꯆꯥꯇ꯭ꯔꯨꯛ ꯌꯥꯡꯈꯩ ꯆꯝ ꯃꯉꯥꯡ ꯀꯩ ꯁꯥꯏ ꯄꯤꯅꯔꯔꯕꯅꯦ ꯍꯧꯖꯤꯛꯇꯤ ꯑꯗꯨꯝ ꯑꯣ ꯁꯪꯉꯝꯗ ꯕꯦꯒꯁꯦ ꯃꯔꯤ ꯆꯥꯏꯗꯣꯏꯅꯦꯕ ꯍꯧꯖꯤꯛꯀꯤꯁꯦ ꯄꯦꯀꯦꯠꯁꯦ
ꯀꯌꯥ ꯄꯤꯕ ꯄꯦꯀꯦꯠꯁꯦ ꯀꯌꯥ ꯄꯤꯕ
ꯆꯥꯇ꯭ꯦ ꯃꯣꯂꯨꯝ ꯄꯤꯕꯅꯦꯕ
ꯎꯝ
ꯈꯪꯅꯦ ꯀꯌꯥ ꯂꯩ ꯆꯥꯇ꯭ꯔꯦꯠꯃꯨꯛꯇꯤ ꯄꯤꯔꯝꯗꯧ ꯃꯥꯜꯂꯦ ꯈꯟꯕꯗ ꯑꯗꯨꯗꯣ ꯑꯗꯨꯝ ꯐꯨꯜꯂꯛꯄ ꯃꯇꯝꯗ ꯂꯨꯄꯥ ꯂꯤꯁꯤꯡ ꯈꯔ ꯑꯗꯨꯝ ꯇꯥꯔꯅꯤ ꯃꯥꯏ ꯈꯔ ꯇꯥ ꯆꯅꯤꯄꯥꯃꯨꯛ ꯇꯥꯔꯅꯦꯕꯀꯣ
ꯎꯝ
ꯑꯗꯩ ꯐꯧꯗꯨ ꯍꯣꯟꯕ ꯈꯛꯇ ꯅꯠꯇꯦ ꯐꯧꯗ꯭ꯔꯤꯀꯥꯟꯗ ꯑꯗꯨꯝ ꯎꯀꯥꯏ ꯇꯛꯄ ꯄꯣꯔꯁꯟꯒꯤ ꯄꯩꯁꯥ ꯅꯨꯡꯁꯥ ꯆꯥ ꯍꯥꯏꯕ ꯑꯃꯁꯨ ꯂꯩꯕ ꯂꯣꯏ ꯂꯧꯗꯣꯏꯅꯦꯕ
ꯃꯥꯅꯦꯅꯦ
ꯑꯗꯨ ꯄꯩꯁꯥ ꯑꯗꯨꯝ ꯄꯥ ꯑꯗꯨ ꯐꯧ ꯍꯨꯟꯗ꯭ꯔꯤꯀꯥꯟꯗ ꯂꯨꯄꯥ ꯂꯤꯁꯤꯡ ꯃꯉꯥ ꯃꯌꯥꯥꯗ ꯆꯪꯉꯝꯕꯅꯦꯅ ꯈꯪꯉꯦꯕ ꯍꯦꯜꯂꯝꯕꯁꯨ ꯌꯥꯏ꯫ ꯎꯀꯥꯏ ꯇꯛꯄꯁꯦ ꯑꯃꯨꯛ ꯈꯛꯇꯪ ꯇꯛꯇꯕꯅꯦꯕ ꯑꯅꯤꯔꯛꯒꯨꯝꯕ ꯇꯛꯄꯅꯦꯕꯀꯣ꯫ ꯑꯗꯨꯗ ꯑꯗꯨ ꯍꯦꯜꯂꯝꯕꯁꯨ ꯌꯥꯏ ꯑꯗꯒꯤ ꯑꯗꯨ ꯂꯩꯔꯔꯅꯤ꯫
ꯎꯀꯥꯏ ꯇꯛꯄꯁꯤꯗ ꯇꯧꯔꯤꯁꯦ ꯂꯩꯕꯥꯛꯇꯣ ꯇꯣꯏꯍꯜꯂꯤꯔꯣ ꯍꯦꯟꯅ꯫
ꯑꯣ ꯂꯩꯕꯥꯛꯇꯣ ꯇꯣꯏꯍꯜꯂꯒꯕꯥꯛꯇ ꯕꯦꯂꯦꯟꯁ ꯑꯃ ꯁꯦꯝꯕ ꯑꯃꯅ ꯇꯣꯡꯕ꯫ ꯍꯥꯏꯗꯤ ꯄꯣꯠꯁꯟ ꯇꯛꯈꯥꯏꯔꯗꯤ ꯍꯥꯏꯗꯤ ꯆꯤꯡꯉꯅꯤꯅ ꯂꯩꯕꯥꯛꯇꯣ
ꯂꯩꯇꯨꯝ ꯂꯩꯇꯨꯝꯠ ꯃꯕꯥ ꯇꯣꯡꯈꯠꯂꯤꯅꯦ꯫
ꯈꯨꯠꯂ ꯂꯩꯕꯗꯨꯗ ꯊꯨꯒꯥꯏꯔꯅꯤ ꯑꯗꯩꯗꯤ ꯃꯐꯝꯗꯨ ꯁꯦꯝꯃꯦꯗꯅ꯫ ꯑꯗꯨ ꯁꯦꯝꯕꯅꯤ ꯑꯗꯒꯤ ꯑꯃꯨꯛ ꯏꯁꯤꯡ ꯍꯨꯜꯂꯅꯤ ꯑꯩꯅ ꯉꯁꯥꯏ ꯍꯥꯏꯕꯗꯨ ꯂꯧꯕꯨꯛꯇ ꯆꯠꯀꯅꯤ ꯍꯥꯏꯕꯗꯨ ꯏꯁꯤꯡ ꯆꯪꯉꯥꯃꯤꯅ ꯂꯩꯕꯛ ꯅꯥꯄꯤ ꯅꯥꯄꯤꯈꯩꯗꯣ ꯍꯣꯏ ꯅꯥꯄꯤ ꯏꯁꯤꯡꯒ ꯂꯩꯇꯔꯤꯀꯥꯟ ꯅꯥꯄꯤꯗꯨ ꯍꯥꯟꯅ ꯐꯣꯏꯗꯣꯛ ꯍꯧꯕꯅꯗꯤ ꯁꯦꯡ ꯊꯕꯛꯇꯨ ꯁꯝꯃꯦꯕꯀꯣ꯫
ꯎꯝ꯫
ꯍꯥꯏꯗꯤ ꯏꯁꯤꯡ ꯃꯔꯛꯇ ꯈꯨꯟꯕꯒ ꯅꯥꯄꯤꯃꯛ ꯂꯩꯕꯥ ꯏꯁꯤꯡ ꯂꯩꯇꯕꯗꯣ ꯈꯨꯟꯕꯗꯤ ꯏꯁꯤꯡ ꯃꯥꯎ ꯈꯨꯟꯕꯗꯤ ꯋꯥꯏꯗꯅ ꯏꯁꯤꯡꯗ ꯆꯠꯄꯗ ꯌꯥꯝ ꯋꯥꯕꯅꯦꯕ ꯃꯑꯣꯡ ꯃꯟꯗꯅ꯫
ꯑꯗꯨ ꯈꯨꯜꯂꯅꯤ ꯑꯗꯨꯒ ꯑꯃꯨꯛ ꯐꯧꯗꯣ ꯑꯃꯣꯛ ꯍꯧꯔꯦ ꯍꯥꯏꯔꯣꯅꯦ ꯐꯧꯗꯣꯛ ꯍꯧꯔ ꯃꯇꯨꯡꯗ ꯑꯃꯨꯛ ꯂꯤꯡꯗꯣꯏ ꯅꯠꯇ꯭ꯔꯥ꯫
ꯎꯝ꯫
ꯂꯤꯡꯕꯁꯤꯁꯨ ꯄꯩꯁꯥ ꯅꯠꯇ꯭ꯔꯣ꯫
ꯐꯣ ꯐꯣꯏꯕꯗꯤ꯫
ꯐꯣꯏꯕꯁꯨ ꯄꯩꯁꯥꯅꯤ ꯆꯨꯝꯃꯤ ꯐꯣꯏꯕꯁꯨ ꯄꯩꯁꯥꯅꯤ꯫ ꯄꯣꯠꯇꯣ ꯄꯣꯏꯔꯒ ꯑꯃꯨꯛ ꯂꯤꯡꯐꯝꯗꯣ ꯄꯨꯗꯣꯏꯅꯦ ꯃꯥꯅꯤ꯫ ꯐꯣꯏꯕꯁꯨ ꯁꯥꯏ꯫
ꯑꯗꯨ ꯃꯄꯨꯟ ꯃꯄꯨꯟꯒ ꯄꯨꯟꯗꯅ ꯌꯥꯝ ꯇꯧꯗꯥꯏ ꯑꯗꯨꯗꯣ꯫
ꯑ ꯐꯣꯏꯕꯗꯨꯗꯒꯤ ꯃꯐꯣꯝ ꯄꯨꯈꯠ ꯄꯨꯈꯠꯂꯒ ꯊꯝꯗꯣꯏꯅꯦ ꯑꯗꯨꯗꯨꯒ꯫
ꯑꯗꯨꯗꯣ ꯈꯪꯕ꯭ꯔꯥ ꯃꯣꯏ ꯃꯤꯒꯤ ꯂꯧ ꯂꯤꯡꯅꯕ ꯃꯤꯁꯨ ꯀꯔꯤ ꯀꯔꯤ ꯍꯔꯩ ꯍꯥꯏꯕ ꯀꯩꯅꯣꯝ ꯍꯥꯏꯗꯥꯏ ꯑꯗꯨꯗꯣ꯫
ꯀꯩꯅꯣ ꯍꯥꯔꯩ ꯍꯥꯏꯁꯤ ꯀꯔꯝꯕꯅꯣ꯫
ꯑꯗꯨ ꯑꯗꯨꯏ ꯃꯄꯨꯟ ꯃꯄꯨꯟꯗꯣ ꯍꯥꯔꯩ ꯍꯥꯏꯗꯥꯏꯅꯦ꯫
ꯐꯪꯗꯦꯍꯦ ꯑꯗꯨꯗꯤ꯫ ꯎꯝ ꯎꯝ꯫
ꯂꯤꯡꯅꯕ ꯍꯣꯠꯅꯩꯗꯅ ꯂꯧ ꯁꯪꯉꯝ ꯑꯃꯁꯦ ꯀꯩꯅꯣ ꯈꯥꯏꯗꯣꯛꯅ ꯐꯩꯗꯣꯝ ꯈꯥꯏꯗꯣꯛꯏꯗꯅꯀꯣ ꯐꯩꯗꯣꯝ ꯐꯩꯗꯣꯝꯗꯨꯗ꯫ ꯂꯩꯁꯤ ꯂꯩꯆꯟꯕ ꯀꯣꯟꯅꯕ ꯍꯥꯏꯅ ꯌꯦꯟꯊꯣꯛꯑꯒ ꯊꯝꯃꯤꯗꯅ꯫
ꯊꯝꯃꯤꯅꯤ ꯂꯦꯡꯅꯕ꯫
ꯑ ꯑꯗꯨ ꯊꯝꯕꯁꯤꯗꯅꯦ ꯑꯥ ꯊꯪꯅꯕ ꯂꯧ ꯂꯧꯄꯨꯗꯣ ꯃꯥꯒꯤꯗꯤ ꯉꯟꯇꯥꯅ ꯂꯤꯡꯉꯕ ꯉꯁꯤ ꯂꯤꯡꯉꯕ꯫ ꯀꯣ ꯉꯁꯤ ꯂꯤꯡꯉꯦꯕ ꯑꯗꯣ ꯑꯃꯗꯨꯅ ꯍꯌꯦꯡ ꯂꯤꯡꯗꯧꯒꯤ ꯑꯗꯨꯃꯥꯏꯅ ꯍꯥꯔꯩ ꯍꯥꯔꯩꯁꯦ ꯃꯌꯥꯝ ꯊꯝꯃꯦꯗꯅꯀꯣ꯫ ꯆꯥꯏꯊꯣꯛꯑ ꯊꯝꯃꯝꯃꯒ ꯃꯥꯗꯤ ꯍꯌꯦꯡꯅꯤ ꯍꯥꯏꯔ ꯆꯠꯈ꯭ꯔꯦꯗꯅ꯫ ꯑꯃꯁꯤꯅ ꯂꯧꯗꯨ ꯂꯤꯡꯉꯛꯄꯗꯅꯦ ꯃꯥꯏꯗꯣ ꯊꯨꯡꯗ꯭ꯔꯦ ꯂꯣꯏꯗ꯭ꯔꯦꯕꯀꯣ ꯄꯥꯠ ꯋꯥꯠꯂꯦꯕ꯫
ꯎꯝ꯫
ꯑꯗꯨꯒ ꯃꯤꯒꯤꯗꯨ ꯂꯧꯁꯤꯜꯂꯒꯅꯦ ꯇꯦꯡ ꯊꯣꯛꯏꯕ꯫
ꯅꯉꯣꯟꯗ ꯀꯅꯥꯅ ꯍꯥꯏꯔꯛꯏꯕ ꯑꯗꯨꯅ ꯑꯃꯨꯛ꯫
ꯑꯗꯨꯒ ꯃꯄꯨꯁꯤꯗꯤ ꯈꯪꯗ꯭ꯔꯕ꯫ ꯃꯃꯥꯅ ꯍꯥꯏꯗ꯭ꯔꯕꯅꯤꯅ ꯈꯪꯗ꯭ꯔꯦꯅ ꯀꯣꯟꯅ ꯃꯁꯤꯡꯗꯨ ꯊꯤꯔꯛ ꯀꯥꯟꯗ ꯁꯨꯔꯝꯗ꯭ꯔꯦꯗꯅ꯫
ꯎꯝ
ꯑꯩꯈꯣꯏꯗ ꯇꯧꯕꯅꯦ ꯑꯗꯨꯗ ꯑꯗꯨꯒꯤ ꯈꯪꯅꯤꯅꯦ
ꯊꯥꯏꯅ
ꯑ ꯑꯩꯈꯣꯏ ꯉꯍꯥꯟꯋꯥꯏ ꯑꯩꯈꯣꯏ ꯏꯃꯥꯅ ꯀꯩꯅꯣ ꯂꯧꯔꯝꯃꯦꯕꯀꯣ ꯂꯧ ꯕꯟꯗꯣꯞ ꯂꯧꯕꯗꯣ
ꯎꯝ
ꯑꯗꯨ ꯂꯧꯕ ꯀꯥꯟꯗ ꯑꯩꯈꯣꯏ ꯃꯥ ꯑꯩꯈꯣꯏ ꯃꯥ ꯑꯩꯈꯣꯏꯕꯒꯁꯤꯅꯅꯦ ꯂꯧ ꯂꯤꯡꯗꯣꯏꯅꯦ ꯍꯌꯦꯡꯗꯣ ꯑꯣ ꯇꯧꯗꯅ ꯆꯠꯂꯒ
ꯑꯗꯨꯒꯤ ꯉꯁꯥꯏꯒꯤ ꯑꯥ ꯑꯐꯣꯏꯕ ꯀꯩꯅꯣꯗꯣ ꯑꯗꯨꯁꯨ ꯑꯗꯨꯝ ꯂꯨꯝꯒꯨꯝ ꯇꯧꯕꯅꯦ ꯑꯗꯨꯏ ꯃꯄꯨꯟꯗꯣ
ꯑꯩꯈꯣꯏꯁꯨ ꯇꯧꯕꯅꯦꯕꯗꯨꯗꯣ ꯇꯧꯗꯤ ꯇꯧꯗꯕ ꯅꯠꯇꯕ ꯇꯧꯕ ꯅꯠꯇꯦ ꯃꯣꯏ ꯂꯤꯡ ꯂꯣꯏꯗ꯭ꯔꯤ ꯑꯩꯈꯣꯏꯗꯤ ꯂꯤꯡꯕ ꯍꯧꯗ꯭ꯔꯤꯕꯑꯀꯣ
ꯑꯣ
ꯑꯩ ꯂꯤꯡꯕꯣꯏꯗ꯭ꯔꯕꯅꯤꯀꯣ ꯃꯤ ꯐꯥꯎꯕꯗꯨ ꯀꯣꯟꯅꯅꯤ ꯀꯣꯟꯅꯔꯣꯏ ꯈꯪꯗ꯭ꯔꯤ ꯑꯗꯨꯒ ꯅꯣꯢ ꯐꯧꯗꯣ ꯈꯤꯇ ꯄꯤꯑꯣꯢꯌꯦ ꯂꯦꯝꯃꯀꯥꯟꯗ ꯍꯣꯏ ꯄꯤꯌꯣ ꯍꯥꯏꯕꯗꯨꯅꯤꯀꯣ ꯃꯤ ꯂꯤꯡꯕꯕꯧ ꯍꯧꯗ꯭ꯔꯤꯕꯗꯣ ꯌꯥꯝ ꯇꯧꯋꯦꯕ ꯑꯗꯨꯗꯣ
ꯑꯗꯨ ꯀꯩꯅꯣ ꯍꯥꯏꯕ
ꯑꯗꯨꯅꯤ ꯑꯗꯒꯤ ꯑꯁ ꯈꯪꯗꯦꯗ ꯃꯤ ꯃꯈꯜꯅꯤ ꯑꯗꯨ ꯑꯗꯨ ꯑꯗꯨꯃꯨꯛ ꯂꯤꯡꯒꯅꯤ ꯑꯗꯨ ꯀꯔꯤꯝꯇ ꯑꯩꯗꯤ ꯑꯗꯨꯒꯤ ꯃꯇꯥꯡꯗ ꯑꯩ ꯕꯤꯖꯤꯅꯦꯁ ꯑꯃ ꯂꯩꯌꯦ ꯕꯤꯖꯤꯅꯦꯁ ꯑꯥꯏꯗꯤꯌꯥ ꯑꯃ
ꯎꯝ
ꯍꯧꯖꯤꯛꯁꯦ ꯗꯕꯜ ꯀ꯭ꯔꯣꯞꯄꯤꯡꯁꯦ ꯌꯥꯝ ꯇꯧꯅꯔꯦꯕ ꯈꯉꯕ
ꯎꯝ
ꯗꯕꯜ ꯀꯣꯄꯤꯡꯗ ꯇꯧꯕ ꯄꯥꯝꯃꯤꯁꯦ ꯑꯗꯨꯝ ꯐꯧꯁꯦ ꯇꯧꯔꯤꯖꯦ ꯐꯥꯎꯁꯦ ꯃꯊꯪꯒꯤꯗꯣ ꯌꯩꯕ ꯂꯣꯏꯔꯛꯑꯒ
ꯎꯝ
ꯑꯌꯨꯛ ꯂꯣꯏꯔꯛꯄꯖꯤꯗ ꯑꯗꯨꯝ ꯈꯣꯏꯗꯣꯛꯑ ꯃꯇꯨꯡꯗ ꯑꯗꯨꯝ ꯂꯧꯍꯣꯟ ꯍꯨꯟꯕ ꯍꯧꯔꯗꯕꯅꯦꯕ ꯗꯥꯕꯜ ꯀꯣꯄꯤꯡ ꯍꯥꯏꯁꯦ
ꯂꯧꯁꯦ ꯀꯩꯅꯣ ꯁꯤꯖꯟꯁꯦ ꯈꯥꯏꯗꯕ꯭ꯔꯣ
ꯀꯥꯏꯗꯦ ꯏꯁꯤꯡꯕꯨ ꯐꯪꯉꯥꯗꯤ ꯌꯥꯏ ꯂꯧꯁꯤꯗ ꯂꯩꯇꯦꯕꯀꯣ
ꯑꯣ
ꯏꯁꯤꯡꯗꯣ ꯃꯔꯥꯡ ꯀꯥꯏꯔꯒ ꯃꯇꯤꯛ ꯆꯥꯅ ꯏꯁꯤꯡ ꯅꯨꯡꯁꯤꯡ ꯅꯨꯡꯉꯥꯏꯔꯗꯤ ꯀꯝ ꯀꯥꯏꯗꯦꯕ
ꯎꯝ
ꯑꯗꯨꯅ ꯇꯧꯅꯔꯕꯝꯃꯤꯅ ꯍꯧꯖꯤꯛꯁꯦ ꯃꯣꯏꯗꯤ ꯊꯨꯅ ꯐꯧꯁꯦ ꯍꯨꯟꯕꯁꯤꯅꯦ ꯄꯥꯝꯃꯤꯁꯦ
ꯎꯝ
ꯑꯗꯨꯅ ꯑꯩꯅ ꯇꯧꯅꯤꯡꯉꯤꯁꯦ ꯐꯧ ꯑꯃ ꯍꯧꯕ ꯍꯥꯏꯁꯦ ꯅꯨꯃꯤꯠ ꯇꯔꯥꯃꯔꯤ ꯇꯔꯥꯃꯉꯥ ꯁ꯭ꯋꯥꯏꯗ ꯑꯗꯨꯝꯗ ꯐꯧꯖꯦ ꯍꯨꯟꯒ꯭ꯔꯥ ꯃꯇꯨꯡꯗ ꯍꯧꯋꯦꯕ ꯑꯗꯨꯒ ꯂꯤꯡꯗꯣꯏꯅꯦꯕ
ꯐꯣꯔꯇꯤꯟ ꯗꯦꯖꯁꯤꯗ ꯑꯗꯨꯝ ꯃꯥꯁꯦ ꯂꯤꯡꯕ ꯌꯥꯕꯒꯤ ꯆꯥꯡꯗ ꯃꯥꯁꯦ ꯆꯥꯎꯋꯦꯕ
ꯐꯣꯔꯇꯤꯟ ꯗꯦꯖ ꯈꯤꯇꯪꯕꯨ ꯍꯦꯜꯂꯝꯕ ꯌꯥꯏ ꯐꯣꯔꯇꯤꯟ ꯗꯦꯖꯇꯒꯤ ꯑꯩ ꯆꯞ ꯆꯥꯕ ꯈꯪꯗ꯭ꯔꯦ ꯑꯗꯨꯗꯣ ꯑꯩꯅ ꯇꯧꯒꯦ ꯈꯜꯂꯤꯁꯦ ꯃꯣꯏꯗꯤ ꯐꯧꯗꯨ ꯍꯦꯛ ꯌꯩꯕꯒ ꯂꯤꯡꯒꯦ ꯍꯥꯕꯅꯦꯕ ꯃꯣꯏ ꯀꯥꯡꯕꯨꯁꯤꯗꯤ
ꯎꯝ
ꯑꯗꯨꯒ ꯐꯧꯗꯨ ꯍꯦꯛ ꯂꯩꯕꯒ ꯍꯦꯛꯇ ꯂꯤꯡꯕ ꯌꯥꯗꯦ ꯃꯣꯏꯗꯤ ꯑꯃꯨꯝ ꯐꯧ ꯌꯩ ꯂꯣꯏꯍꯧꯗꯗꯅ ꯑꯃꯨꯛ ꯈꯣꯏꯕ ꯈꯣꯠꯄ ꯑꯃꯁꯨ ꯃꯇꯝ ꯆꯪꯉꯤꯗꯅ ꯈꯣꯏꯗꯣꯛꯈꯤꯅꯦ ꯑꯗꯨꯅ ꯑꯩꯅ ꯈꯜꯂꯤꯁꯦ ꯑꯗꯨꯃꯥꯏꯅ ꯐꯧꯁꯦ ꯍꯥꯟ ꯂꯣꯏꯅ ꯑꯩꯅ ꯊꯥꯗꯣꯛꯑ ꯊꯝꯃꯦꯗꯅ ꯐꯧꯖꯦ ꯐꯖꯅ ꯊꯥꯔ ꯊꯝꯃꯒ ꯃꯣꯏꯗꯤ ꯍꯦꯛꯇ ꯈꯨꯗꯛꯇ ꯄꯥꯝꯅꯤꯅ ꯂꯩꯈꯤꯗꯣꯏꯅꯦꯕ ꯄꯣꯠꯁꯦ ꯑꯩꯅ ꯌꯣꯟꯗꯣꯏꯅꯦꯕ ꯑꯄꯥꯟꯕꯗꯣ ꯑꯣꯏꯅ ꯁꯥꯠꯄꯗꯣ ꯀꯩꯅꯣꯗ ꯑꯣꯏꯅ ꯑꯍꯧꯕꯗꯣ ꯂꯤꯡꯕ ꯌꯥꯔꯦ ꯍꯥꯏꯔ ꯀꯥꯟꯗꯨꯗ ꯌꯣꯟꯗꯣꯏꯅꯦꯕ ꯑꯗꯨꯏꯇꯥꯔꯒꯗꯤ ꯃꯣꯏꯗꯁꯨ ꯃꯇꯝ ꯃꯥꯡꯗ꯭ꯔꯦ ꯑꯗꯨ ꯁ ꯆꯠ ꯂꯩꯔꯒ ꯑꯗꯨꯝ ꯍꯨꯟꯕ ꯌꯥꯏꯗꯅ
ꯑꯗꯨꯝ ꯕꯦꯠꯁ ꯕꯦꯠꯁ ꯐꯗꯤꯒꯣꯝꯒꯨꯝꯕꯗꯣ
ꯑꯣ ꯍꯨꯖꯤꯜꯂꯒ ꯊꯝꯃꯅꯤꯀꯣ ꯑꯌꯨꯛ ꯍꯨꯝꯗꯪ ꯍꯨꯝꯗꯅ ꯊꯝꯃꯅꯤ ꯑꯗꯨꯒ ꯃꯣꯏꯅ ꯂꯤꯡꯉꯀꯥꯟꯗꯨꯗ ꯂꯩ ꯂꯥꯛꯑꯅꯤ
ꯌꯣꯟꯒꯅꯤ
ꯑꯗꯨꯗꯤ ꯃꯣꯢꯗꯤ ꯃꯣꯢꯗꯤ ꯊꯕꯛ ꯆꯪꯉꯔꯣꯏ ꯍꯥꯏꯕ ꯑꯩ ꯍꯧꯖꯤꯛ ꯍꯥꯏꯔꯦ ꯑꯗꯨꯝ ꯂꯧꯗꯣ ꯈꯣꯏꯣꯛꯑ ꯂꯣꯏꯔ ꯃꯇꯨꯡꯗ ꯅꯥꯄꯤ ꯈꯣꯏꯣꯛ ꯍꯨꯟꯇꯣꯛꯑ ꯃꯇꯨꯡꯗ ꯑꯗꯨꯝ ꯐ ꯑꯗꯨꯝ ꯂꯤꯡꯖꯒꯦ ꯌꯥꯏꯗꯅ ꯑꯗꯨꯗꯤ ꯊꯨꯔꯦꯗꯅ ꯊꯕꯛꯇꯣ
ꯄꯨꯟꯅꯕꯩ ꯏꯁꯇꯦꯞ ꯇꯨꯃꯁꯨ
ꯍꯣꯟꯅꯕꯁꯤꯗꯗ ꯀꯥꯔꯒꯗꯤ ꯃꯣꯏꯗꯁꯨ ꯊꯨꯗ꯭ꯔꯥ ꯐꯧꯗꯨ ꯊꯨꯅ ꯂꯣꯛꯇꯣꯏꯅꯤ ꯊꯨꯅ ꯂꯣꯏꯕ ꯍꯥꯏꯁꯦ
ꯑꯗꯨꯝ ꯂꯩꯕꯁꯨ ꯌꯥꯒꯨꯝꯗꯤ ꯇꯧꯕꯅꯤ ꯃꯤ
ꯌꯥꯏꯌꯦ ꯂꯩꯅꯩꯌꯦ ꯌꯣꯟꯅꯩꯑꯌꯦꯕ ꯁꯤꯁ ꯍꯥꯏꯕꯗꯤ ꯑꯩꯈꯣꯏ ꯑꯗꯨꯝ ꯐꯥꯎꯕꯁꯨ ꯊꯥꯖꯤꯜꯂ ꯑꯗꯨ ꯃꯤꯅ ꯑꯩꯒꯤ ꯐꯥꯎꯗꯤ ꯌꯥꯝꯅ ꯌꯥꯝ ꯍꯦꯟꯅ ꯇꯧꯔ ꯇꯧꯔꯦ ꯍꯥꯏꯔꯣꯅꯦ ꯍꯦꯜꯂꯦꯕ ꯅꯪꯉꯣꯟꯗ ꯀꯥꯟꯅꯔꯣꯏꯕ ꯍꯦꯜꯂꯅꯤ ꯀꯩꯀꯥꯅꯅꯤ ꯑꯗꯨ ꯃꯤꯉꯣꯟꯗ ꯌꯣꯟꯕ ꯌꯥꯏꯑꯦꯕ ꯃꯄꯨꯟ ꯃꯄꯨꯟꯗꯣ ꯂꯩꯅꯩꯌꯦꯕ ꯑꯗꯨꯃꯥꯏꯅ ꯂꯩꯅꯕ ꯌꯥꯏ ꯃꯤ ꯑꯋꯥꯠꯄ ꯌꯩꯗꯅ ꯁꯨꯝ ꯂꯦꯡꯈꯨꯔꯒ ꯋꯥꯠꯍꯧꯕ ꯀꯣꯟꯅꯗꯕ ꯂꯩꯕꯅꯦꯕ ꯑꯗꯨ ꯑꯣꯏꯏꯇꯥꯔꯒꯗꯤ ꯑꯩꯅ ꯂꯩꯔꯛꯏꯕ ꯆꯥꯡꯗꯨꯗꯒꯤꯗꯤ ꯑꯗꯨꯝ ꯄ꯭ꯔꯣꯐꯤꯠꯇꯨ ꯗꯕꯟꯒꯤ ꯇꯥꯢꯄ ꯇꯣꯡꯕ ꯇꯣꯡꯕ ꯌꯥꯏꯑꯦ ꯍꯥꯏꯔꯗꯤ ꯑꯩꯅ ꯆꯪꯉꯨꯛ ꯆꯥꯇ꯭ꯔꯨꯛꯇ ꯍꯥꯏꯇꯥꯔꯒꯗꯤ ꯁꯦꯝ ꯑꯃ ꯆꯅꯤ ꯁ꯭ꯋꯥꯏꯗ ꯑꯗꯨꯝ ꯐꯪꯅ ꯃꯑꯣꯡꯗ ꯌꯣꯜꯂꯗꯤ ꯌꯥꯏꯅ ꯌꯣꯜꯂꯒ ꯑꯗꯤ ꯄꯥꯜꯂ ꯄꯣꯠꯇꯗꯤ ꯑꯗꯨꯝ ꯇꯥꯡꯉꯣꯏꯗ꯭ꯔꯣ ꯈꯔ ꯇꯧꯔꯤꯁꯨ
ꯍꯣꯏ ꯍꯧꯔꯕ ꯄꯣꯠꯇꯨꯗꯤ
ꯍꯧ ꯄꯣꯠꯇꯨꯗꯤ ꯑꯗꯨꯅ ꯑꯗꯨꯗꯣ ꯇꯧꯕ ꯌꯥꯏꯑꯦꯕ ꯁꯤ ꯊꯕꯛꯁꯦ ꯍꯥꯏꯗꯤ ꯍꯧꯖꯤꯛ ꯗꯕꯜ ꯀꯣꯄꯤꯗ ꯌꯥꯝ ꯇꯧꯅꯔꯕꯃꯤꯅ ꯊꯥꯎꯁꯤꯟ ꯃꯨꯟ ꯂꯣꯏꯔꯛꯄꯥꯎ ꯃꯣꯏꯁꯦ ꯍꯟꯇꯛ ꯂꯧꯍꯟꯒꯗꯕꯅꯦꯕ ꯑꯃꯃꯥꯎ ꯑꯗꯨꯅ ꯖꯤꯗꯧꯖꯤ ꯇꯧꯕ ꯌꯥꯏ ꯑꯦ ꯀꯩꯗꯧ ꯌꯥꯔꯣꯏꯗꯣꯏꯅꯣ ꯌꯥꯕꯨꯗꯤ ꯌꯥꯏꯌꯦꯃꯤ ꯗꯨꯅꯦ ꯈꯂꯤꯁ
ꯌꯥꯏ ꯌꯥꯏ
ꯁꯤ ꯑꯥꯏꯗꯤꯌꯥꯁꯤ ꯌꯥꯝ ꯐꯖꯕ ꯋꯥꯈꯜꯂꯣꯟꯅꯤ ꯀꯩꯅꯣ ꯇꯧꯐꯝꯗꯅ ꯇꯧꯅꯩꯌꯦ ꯑꯗꯨꯏꯁꯨ ꯑꯩꯈꯣꯏ ꯁꯨꯃꯥꯏꯅ ꯇꯧꯅꯗꯦꯕ ꯁꯤꯁꯦ ꯑꯗꯨꯗꯅꯤꯅ ꯑꯗꯨꯝ ꯐꯧꯁꯦ ꯐꯔ ꯍꯨꯟꯖꯜꯂꯒ ꯅꯠꯇ꯭ꯔꯒꯁꯨ ꯃꯣꯏꯅ ꯑꯈꯣꯏꯗ ꯂꯥꯛꯑ ꯁꯤꯡꯉꯁꯨ ꯌꯥ ꯗꯅ ꯅꯠꯇ꯭ꯔꯥ ꯑꯦ ꯑꯩꯒꯤ ꯁꯤꯐꯧꯁꯤ ꯍꯨꯟꯕꯤꯌꯨ ꯁꯤꯐꯧꯁꯨ ꯍꯨꯟꯕꯤꯌꯨ ꯍꯥꯏꯔꯝꯃꯒ ꯁꯤꯡꯉꯝꯕꯁꯨ ꯌꯥꯔꯦ ꯃꯣꯏꯗꯤ ꯐꯧꯒꯤꯕ ꯂꯣꯏꯗꯦ ꯑꯩꯅ ꯇꯧꯋꯦꯗꯣ ꯈꯪꯉꯃꯤꯅ ꯑꯩꯅ ꯐ꯭ꯔꯤꯗ ꯍꯨꯟꯗ ꯇꯥꯔꯒꯁꯨ ꯃꯣꯏ ꯂꯥꯛꯑꯒ ꯑꯩꯉꯣꯟꯗ ꯁꯤꯡꯉꯝꯕ ꯌꯥꯏꯑꯕ ꯑꯩꯒꯤ ꯀꯩꯅꯣꯝꯃ ꯑꯦꯕꯔꯗꯥꯏꯁꯀꯨꯝꯕ ꯇꯧꯊꯣꯛꯑꯦꯗꯅꯀꯣ ꯁꯦꯖ ꯑꯩ ꯁꯤꯒꯤ ꯐꯧ ꯁꯨꯃꯥꯏ ꯁꯨꯃꯥꯏꯅ ꯅꯣꯏ ꯂꯧꯅꯤꯡꯕ ꯂꯩꯔꯒꯗꯤ ꯃꯣꯏꯅ ꯄꯥꯎ ꯐꯥꯎꯕꯤꯔꯛ ꯈꯣꯠꯄꯤꯔꯛꯎ ꯑꯄꯥꯝꯕꯐꯥꯎ ꯍꯥꯏꯕꯤꯔꯛꯑꯣ ꯑꯗꯨꯝ ꯄꯤꯖꯒꯦꯒ ꯍꯥꯏꯔꯒ
ꯍꯣꯏ ꯅꯨꯃꯤꯠ ꯁ꯭ꯥꯃꯨꯛ ꯋꯥꯠꯂꯤꯀꯥꯟꯗꯒꯤ ꯑꯣꯔꯗꯔ ꯍꯥꯟꯅ ꯇꯧꯕꯤꯔꯛꯎ ꯀꯥꯏꯅ
ꯄꯤꯌꯣꯗ ꯇꯧꯕꯤꯌꯨ ꯈꯣꯠꯄꯤꯌꯨ ꯑꯗꯨꯃꯥꯏꯅ ꯍꯥꯏꯔꯒꯀꯣ ꯌꯥꯢꯗ ꯊꯕꯛꯁꯦ ꯇꯟꯕ ꯇꯟꯗꯗꯤ ꯑꯗꯨꯝ ꯌꯥꯕ ꯖꯥꯠꯅꯤ ꯂꯣꯏꯅ ꯊꯕꯛꯁꯦ ꯇꯧꯕ
ꯂꯩꯕ ꯆꯥꯅꯤꯗ ꯊꯕꯛ ꯇꯧꯅꯤꯡꯕ ꯃꯤꯒꯤꯗꯤ
ꯈꯣꯏꯁꯤꯅꯒ ꯇꯟꯕ ꯇꯧꯕꯁꯦ ꯇꯧꯅꯤꯡꯗꯕ ꯍꯥꯏꯒꯗ꯭ꯔꯥ ꯁꯨꯅꯤꯡꯗꯕ ꯍꯥꯏꯒ꯭ꯔꯥ ꯁꯨꯅꯤꯡꯗꯕꯗꯤ ꯑꯣꯏꯗꯣꯏꯅꯤ ꯑꯗꯨꯝ ꯏꯃꯥꯟꯅꯕ ꯑꯃꯅꯤ ꯄꯨꯟꯁꯤꯜꯂꯒꯀꯣ ꯑꯗꯨꯝ ꯇꯧꯕ ꯌꯥꯕ ꯊꯕꯛꯅꯤꯁꯦ ꯃꯊꯪꯒꯤ ꯍꯣꯏ ꯑꯗꯨꯕꯨꯗꯤ ꯊꯕꯛꯁꯤꯕꯨꯗꯤ ꯑꯗꯨꯝ ꯇꯧꯕ ꯌꯥꯕꯕꯨꯗꯤ ꯅꯠꯇꯦ ꯁꯨꯝ ꯂꯧ ꯂꯣꯏ ꯂꯣꯏꯔꯝꯗꯥꯏ ꯂꯣꯏꯔꯝꯗꯥꯏ ꯂꯣꯏꯔꯝꯗꯥꯏ ꯁꯤ ꯇꯧꯒꯗꯕ ꯄꯣꯠꯅꯦꯕ ꯁꯤ ꯊꯕꯛꯁꯤꯕꯨꯗꯤ
ꯍꯣꯏ ꯃ-ꯃꯇꯝꯕꯨꯗꯤ ꯅꯥꯏꯕꯀꯣ
ꯃꯥꯅꯦ ꯑꯗꯨꯗꯩ ꯍꯧꯖꯤꯛꯀꯥꯟꯗꯤ ꯃꯤꯁꯦ ꯇꯟꯕ ꯌꯥꯝ ꯂꯩꯅꯔꯦꯕ ꯁꯣꯝꯒꯤ ꯑꯗꯨ ꯂꯧꯗꯨꯣ ꯑꯃꯨꯛ ꯍꯨꯜꯂꯒ ꯑꯃꯨꯛ ꯐꯣꯏꯔ ꯈꯣꯠꯂ ꯇꯧꯕꯗꯣ ꯑꯃꯨꯛ ꯇꯟꯕ ꯃꯤ ꯃꯣꯏ ꯑꯗꯨꯝ ꯑꯄꯥꯝꯕꯗꯣ ꯂꯧ-ꯂꯧꯔꯒ ꯗꯛ ꯈꯨꯟꯗꯦꯡꯖꯪꯒꯤꯕ ꯐꯩꯌꯦ ꯈꯟꯕ ꯃꯤꯁꯨ ꯂꯩꯔꯦꯕ ꯍꯧꯖꯤꯛꯁꯦ
ꯑꯗꯨ ꯗꯃ ꯒꯣꯕꯤꯤꯡ ꯈꯛꯇꯪ ꯇꯧꯕ ꯃꯤ ꯅꯠꯇ꯭ꯔꯒꯁꯨ ꯂꯣꯏ ꯂꯧꯅꯕ ꯌꯥꯔꯦꯕ ꯍꯧꯖꯤꯛꯇꯤ ꯇꯟ ꯇꯟꯕꯁꯤꯁ ꯌꯥꯝ ꯂꯩꯛꯏꯅꯦ ꯄꯩꯁꯥ ꯈꯔ ꯄꯤꯊꯣꯛꯑꯁꯤ ꯄꯩꯁꯥ ꯄꯤꯊꯣꯛꯑꯁꯤ ꯂꯧꯔꯣ ꯍꯥꯏꯔꯒ ꯑꯗꯨꯝ ꯇꯟꯅꯔꯁꯤ ꯁ ꯇꯧꯗꯤ ꯅꯣꯡ ꯍꯨꯟꯅꯔꯒ ꯃꯇꯝ ꯃꯥꯡꯅꯕꯅꯤ ꯅꯠꯇ꯭ꯔꯥꯥꯏꯅ ꯇꯧꯕ ꯃꯤꯁꯨ ꯂꯩꯌꯦꯕ ꯈꯪꯗꯦ ꯍꯧꯖꯤꯛꯀꯥꯟ ꯂꯧꯃꯤꯉꯩꯗꯤ ꯄꯩꯁꯥꯁꯨ ꯂꯣꯏ ꯄꯥꯏꯅꯔꯦ ꯑꯌꯥꯝꯕ ꯑꯗꯨꯅꯤ ꯋꯥꯔꯤꯁꯦ
ꯁ ꯄꯥꯏꯕ ꯃꯤꯅ ꯄꯥꯏꯔ ꯂꯥꯏꯔ ꯃꯤꯅ ꯄꯗ ꯂꯥꯏꯔꯦ ꯒ꯭ꯌꯥꯟꯒ ꯇꯥꯗꯦ
ꯄꯄꯥꯏ ꯁꯔꯥꯉ ꯦꯑꯣ
ꯏꯁ ꯎꯝꯀꯌꯥ ꯇꯥꯔꯒꯦ